ꯇꯕ꯭ꯔꯣ
ꯇꯥꯏꯌꯦ
ꯑꯩꯉꯣꯟꯗꯅ ꯌꯥꯏꯅꯦ꯫
ꯑꯩꯉꯣꯟꯗꯤ ꯌꯥꯗꯦ ꯅꯥꯕ ꯃꯥꯡꯉꯦ ꯑꯅꯤ꯫
ꯂꯥꯛꯇ ꯂꯥꯛ ꯃꯥꯡꯉꯦꯅꯦ꯫
ꯂꯥꯛꯇ ꯂꯥꯛ ꯃꯥꯡꯒꯔ꯭ꯦ ꯫
ꯆꯥꯛ ꯏꯁꯤꯡ ꯎꯅꯔꯕꯣ꯫
ꯎꯅꯗ꯭ꯔꯤꯌꯦ ꯀꯟꯅ ꯊꯣꯡꯉꯤ꯫
ꯅꯪ ꯊꯣꯡꯉꯤꯔꯣ꯫
ꯑꯦ ꯈꯣꯏ ꯑꯕꯨꯡꯆꯥꯅ ꯊꯣꯡꯉꯤ꯫
ꯎꯝ
ꯀꯥꯡꯉꯥꯅꯨ ꯆꯥꯖꯦꯅ꯫
ꯀꯔꯤ ꯎꯝ ꯀꯔꯤ꯫ ꯀꯔꯤ ꯏꯟꯖꯥꯡ ꯀꯔꯤꯏꯟꯖꯥꯡꯅꯣ꯫
ꯀꯥꯡꯉꯅꯨ꯫
ꯑꯍꯥꯎꯕꯅꯤꯅꯦ꯫ ꯀꯌꯥ ꯄꯤꯒꯦ꯫
ꯄꯥ ꯂꯤꯁꯤꯡ ꯑꯝ ꯆꯃꯥꯄꯜ ꯂꯧꯍꯧꯏ ꯅꯥꯕꯥ꯫
ꯀꯗꯥꯥꯏꯗꯩ ꯂꯩꯔꯤꯕ꯫
ꯀꯣꯢ ꯑꯗꯥꯢꯗꯩ ꯃꯁꯂꯤꯝ ꯑꯗꯥꯢꯗꯩꯅꯤꯗ
ꯄꯩꯁꯥ ꯐꯝ ꯄꯥꯢꯈꯠꯂ ꯃꯥꯂꯦꯅꯦ ꯅꯪ
ꯄꯥꯢꯗꯦꯌꯦ ꯏꯁ ꯚꯤꯀꯣꯅ ꯇꯣꯂꯣꯞ ꯆꯪꯉꯦꯌꯦ
ꯑꯥ
ꯑꯗꯣ ꯏꯃꯥ ꯂꯨꯄꯥ ꯂꯤꯁꯤꯡ ꯑꯃ ꯄꯨꯊꯣꯔꯛꯑꯦ
ꯚꯤꯀꯣ ꯊꯣꯂꯕꯣ ꯍꯥꯢꯖꯦ
ꯊꯣꯛꯂꯛꯑꯦꯅ
ꯎꯝ ꯅꯩꯈꯥꯢꯔꯦꯅꯦ ꯑꯗꯨꯗꯦ
ꯍꯥꯥ
ꯎꯝ ꯃꯤꯁꯦꯞ ꯄꯣꯏꯟꯅꯤꯅꯥ
ꯀꯔꯤꯅꯣ ꯐꯖꯅ ꯇꯥꯗꯦꯅꯦ ꯁꯦꯞꯄꯣꯢꯅ ꯌꯥꯗꯦꯗꯅ ꯃꯥꯢ ꯁꯦꯞꯄꯣꯢꯖꯤ ꯅꯥꯕ ꯑꯩꯅ ꯃꯥꯢ
ꯄꯞꯖꯤꯒꯤ ꯑꯔꯃꯤꯅꯥ ꯍꯦꯟꯕ꯭ꯔꯣ
ꯄꯞꯖꯤꯒꯤ ꯑꯥꯔꯃꯤꯅꯥ ꯍꯦꯂꯤ ꯃꯥꯌ ꯁꯦꯄꯣꯢꯖꯤ ꯌꯥꯗꯦ
ꯅꯪꯅ ꯍꯦꯜꯂꯝꯒꯗ ꯃꯥꯜꯂꯤꯗ ꯁꯦꯄꯣꯢꯖꯦ
ꯄꯣꯢ ꯍꯥꯢꯖꯤ ꯀꯩꯅꯣ
ꯐꯩ ꯍꯥꯢ ꯗꯥꯢꯅꯦ
ꯁꯦꯄꯣꯢ ꯀꯧꯕ꯭ꯔꯣ ꯃꯣꯢꯖꯦ
ꯁꯦꯞꯄꯣꯢ ꯃꯌꯨꯇꯤ ꯅꯤꯟꯅꯒ ꯂꯩꯗꯅ ꯑꯗꯨꯝ ꯍꯥꯢꯕꯩ ꯋꯥꯅꯤꯗ ꯅꯣꯡꯃꯩ ꯄꯥꯢꯔꯒ ꯂꯥꯟꯑ ꯁꯣꯛꯅꯕꯅꯤꯅ
ꯑꯗꯨꯃꯥꯢ ꯁꯦꯄꯣꯢꯖꯤ ꯌꯥꯗꯦꯗ
ꯑꯗꯦ ꯍꯛꯆꯥꯡ ꯅꯨꯡꯖꯥꯡ ꯏꯌꯥ ꯌꯥꯗꯦ
ꯌꯥꯗꯦ ꯃꯥꯒꯤ ꯍꯥꯟꯅꯒꯤ ꯊꯥꯢꯅꯒꯤ ꯄꯣꯠꯇꯣ
ꯎꯝ
ꯑꯗꯨ ꯇꯧꯔ ꯂꯩ ꯌꯥꯗꯦꯕ ꯍꯧꯖꯤꯛꯅ ꯑꯃꯨꯛ ꯉꯟꯇꯥꯅ ꯊꯤꯖꯤꯟꯈ꯭ꯔꯦ ꯑꯗꯨꯒ ꯃꯤ ꯉꯝꯒ꯭ꯔꯦꯅꯦ ꯌꯥꯗꯦꯅꯦ ꯑꯥ
ꯑꯥ ꯃꯣꯢ ꯁꯦꯄꯣꯢ ꯀꯦꯝꯗꯗꯤ ꯃꯥꯗꯤ ꯈꯦꯠꯄꯤꯗꯣ ꯇꯧꯗꯕ ꯖꯥꯠꯂ
ꯍꯪꯕ ꯌꯥꯕ ꯀꯣꯢꯁꯟꯅꯦ ꯃꯗꯣ ꯍꯪꯕ ꯌꯥꯕ
ꯑꯏꯕꯅꯦ
ꯑꯩ ꯔꯟ ꯍꯪꯌ ꯌꯥꯕ ꯀꯣꯢꯁꯟꯅꯤ ꯑꯗꯨ
ꯉꯔꯥꯡꯗꯤ ꯗꯥ ꯄꯥꯄꯦ ꯅ ꯅꯩꯒ꯭ꯔ ꯃꯥꯜꯂꯦ ꯉꯁꯥꯢꯗꯤ
ꯑꯁ ꯆꯥꯕ ꯌꯦꯡꯗꯕ ꯑꯈꯣꯢ ꯂꯥꯟꯕꯅꯤ ꯅꯥꯕꯥ ꯕꯤꯠꯇ ꯄꯤꯖꯤꯖꯨ ꯇꯧꯋꯤꯅꯦ ꯅꯥꯕ ꯑꯩꯁ ꯑꯝ ꯊꯥꯗ꯭ꯔꯤꯗ ꯎꯟꯑꯦꯞ ꯍꯟꯗꯛ ꯒꯦꯝ ꯊꯥꯕꯗꯨ
ꯊꯥꯖꯜꯂꯨ ꯀꯩꯅꯣ ꯈꯔ ꯐꯥꯢꯅꯦꯜ ꯆꯪꯅꯤ ꯆꯪꯉꫭꯢꯅ
ꯑꯁꯨ ꯑꯈꯣꯢꯗꯤ ꯗꯥꯁꯁꯤ ꯇꯧꯅꯤꯗ ꯑꯈꯣꯢ ꯗꯥꯁꯤꯒꯤ ꯃꯤꯅꯤꯅ ꯌꯥꯗꯦꯕ
ꯗꯥꯁꯤꯡ ꯉꯥꯛ ꯉꯥꯏꯔ ꯃꯥꯜꯂꯦ ꯅꯣꯢ ꯑꯗꯨꯋꯥꯢꯗꯤ
ꯀꯩꯩꯅꯣ ꯌꯥꯗꯦ ꯄꯥꯝꯖꯕ ꯍꯥꯢꯕꯁꯤ
ꯁꯨꯢꯗꯤ ꯃꯤ ꯏꯔꯩ ꯂꯩꯇ ꯃꯥꯜꯂꯦ
ꯁꯨꯢ ꯀꯩꯩꯅꯣꯅꯦꯍꯦ ꯀꯥꯏ ꯋꯥꯠꯇꯣꯏꯅꯅꯦꯍꯦ ꯅꯪꯕꯣ ꯑꯃ ꯂꯩꯔꯗꯤ ꯑꯃ ꯂꯩ ꯑꯗꯨꯝ ꯊꯣꯛꯇ꯭ꯔꯣ
ꯃꯥꯅꯦ ꯈꯣꯢ ꯐꯖꯕ ꯂꯩꯕ ꯑꯊꯤꯕ ꯂꯩꯕꯅꯤ
ꯑꯥ ꯑꯗꯨꯝ ꯂꯩꯌꯦꯕ ꯃꯣꯏꯒ ꯕꯣꯟ ꯌꯦꯡꯃꯤꯟꯅꯕꯅꯦ
ꯅꫭꯛꯅꯤꯡꯒ꯭ꯔ ꯖꯥꯠꯅꯤꯌꯨ
ꯃꯣꯏꯗꯤ ꯍꯥꯏꯔꯨꯔꯒ ꯒꯣꯜ ꯂꯤꯁꯤꯡ ꯑꯃ ꯁꯨꯗꯣꯔꯦ ꯍꯥꯏꯔꯛꯄ꯭ꯔꯥ
ꯀꯥꯔꯤ
ꯍꯥꯏꯅꯔꯨꯔꯒꯅ ꯒꯣꯜ ꯂꯤꯁꯤꯡ ꯑꯃ ꯁꯨꯗꯣꯔꯦ ꯍꯥꯏꯔꯛꯄ꯭ꯔꯕ
ꯃꯣꯏ ꯃꯨꯛꯄꯤꯗꯨ ꯍꯟꯗꯤ ꯑꯗꯨꯝ ꯃꯨꯛ ꯏ
ꯇꯧꯏꯅꯦ ꯃꯣꯏ ꯃꯨꯛ ꯈꯥꯏꯅꯦ
ꯑꯥ ꯃꯨꯛꯈꯥꯏꯑꯦꯕ
ꯎꯪ ꯍꯥꯏꯔꯨꯔꯒ ꯃꯣꯏꯗꯤ ꯃꯁꯥ ꯐꯩ ꯇꯦꯇꯨ ꯍꯛꯇꯦ ꯑꯗꯨꯝ ꯍꯥꯏꯕꯅꯤꯅꯦ
ꯃꯔꯩ ꯖꯦ
ꯑꯥꯑꯥꯑꯥ ꯗꯥꯕꯤꯖꯦ ꯅꯥꯕ ꯀꯟꯅ ꯅꯩꯈꯠꯂꯛꯇꯣꯔꯤ ꯃꯥꯖꯤꯅꯥꯕ
ꯃꯥꯅꯔꯦꯀꯣꯔꯠ ꯊꯨꯒꯥꯏꯔꯅꯤ ꯃꯦꯁꯤꯒꯤ ꯋꯥꯔꯜ ꯀꯞꯀꯤꯗꯤ
ꯊꯨꯒꯥꯏꯒ꯭ꯔ
ꯑꯗꯨꯗꯤ ꯃꯥꯅ ꯊꯨꯒꯥꯏꯒ꯭ꯔ ꯃꯇꯨꯡꯗ ꯑꯃꯨꯛ ꯊꯨꯒꯥꯏꯕꯤꯅꯕ ꯏꯂꯩ-ꯂꯩꯇꯦꯅ ꯏꯁꯇ꯭ꯔꯥꯏꯀꯔꯖꯦ ꯍꯂꯥꯟꯍꫭꯏꯖꯨ ꯍꯦꯂꯦꯟ ꯗꯥ ꯍꯦꯂꯦꯟ ꯍꯣꯏꯖꯨ ꯃꯊꯪ ꯆꯪꯅꯤ ꯆꯪꯉꯣꯏ ꯈꯪꯗꯦ
ꯑꯥ ꯗꯥꯂꯥꯟ ꯍꫭꯏꯖꯨ ꯏꯕꯣ ꯌꯥꯗꯦꯗ ꯉꯔꯥꯡ ꯐꯪꯗꯦꯏꯕꯣ
ꯌꯥꯗꯦ ꯃꯥ ꯐꯥꯔꯠꯁ ꯍꯥꯞꯇꯣ ꯃꯥ ꯑꯦꯇꯤꯑꯦꯝ ꯍꯦꯗꯤꯡ ꯑꯃꯔ ꯑꯅꯤꯔ ꯑꯗꯨ ꯈꯛ ꯇꯧꯕꯅꯦ
ꯑꯥ ꯕꯣꯜ ꯐꯪꯕ ꯎꯗꯦꯕ
ꯑꯥꯑ ꯗꯥ ꯍꯦꯂꯦꯟ ꯌꯥꯗꯦ
ꯗꯥ ꯗꯥꯍꯦꯟ ꯌꯥꯗꯦ ꯕꯣꯜ ꯐꯪꯗꯦꯕ ꯃꯥ
ꯗꯥꯄꯦꯅ ꯅꯩꯅꯦ
ꯅꯥꯄꯤꯗꯤ ꯅꯥꯕ ꯃꯥꯏ ꯊꯦꯛꯀꯠꯂꯛꯄꯗꯣ
ꯍꯥꯎ ꯍꯣꯏꯑꯃꯦ ꯑꯩꯁꯦ ꯑꯗꯣ ꯗꯥꯁꯤꯕꯅ ꯅꯩꯃꯦ
ꯗꯥꯁꯤꯗꯤ ꯑꯗꯨꯝ ꯈꯪꯉꯤꯗ ꯑꯩ ꯇꯧꯔꯛꯀꯅꯤꯕ ꯃꯥꯒꯤ ꯑꯥ ꯃꯥꯒꯤ ꯌꯧꯔꯝꯗꯥꯏꯒꯤ ꯂꯩꯁꯜꯂꯛꯄꯤꯗꯣ ꯍꯣꯏ ꯒꯣꯂꯤꯌꯥꯏꯒꯤ ꯂꯩꯁꯟꯕꯤꯗꯨꯅꯦ ꯑꯩꯅ ꯌꯥꯝ ꯆꯥꯛꯏꯁꯦ ꯑꯩꯅ ꯗꯥꯁꯤꯖꯦ
ꯃꯥꯏ ꯂꯩꯁꯜꯂꯛꯄꯩ ꯇꯥ ꯇꯥ ꯇꯧꯕꯗꯣ
ꯑꯥꯑ ꯃꯥꯏ ꯉꯝꯅꯕ ꯄꯨꯔꯛꯄꯗꯣ ꯑꯗꯨꯗ
ꯅꯪ ꯅꯅꯥꯎ ꯄꯥꯖꯨ ꯉꯔꯥꯡ ꯋꯥꯔꯤ ꯁꯥꯅꯩꯌꯦ
ꯍꯥꯥꯑ
ꯅꯅꯥꯎꯄꯥ ꯃꯆꯤꯟ ꯆꯥꯎꯕ ꯑꯃ ꯂꯩꯕꯗꯣ ꯇꯥꯕ꯭ꯔꯣ ꯍꯜꯂꯣꯑꯣ ꯍꯜꯂꯣꯑꯣ ꯍꯜꯂꯣꯑꯣ